ꯍꯜꯂꯣ
ꯀꯩꯗꯧꯔꯃꯤꯒ ꯇꯥꯔꯦ ꯇꯥꯔꯦ ꯇꯔꯦ ꯀꯩꯗꯧꯔꯝꯃꯤꯒꯦ
ꯍꯥꯏꯌꯦꯅ ꯈꯣꯡꯕ ꯆꯥꯝꯊꯣꯛꯀꯦ ꯇꯧꯕꯅꯤꯗ
ꯎꯝ ꯇꯨꯡꯗꯥ ꯅ ꯈꯣꯡ ꯆꯥꯝꯕ ꯍꯩꯅꯔꯕ ꯍꯥꯏꯁꯨꯕ ꯅꯨꯡꯗꯥꯡꯗꯒ ꯈꯣꯡꯕ ꯆꯥꯝꯕ ꯍꯩꯅꯔꯕ
ꯏꯁ ꯄꯔꯒ ꯑꯩꯗꯤꯅ ꯑꯩꯗꯤ ꯅꯨꯡꯗꯥꯡꯈꯤꯕ ꯃꯤꯅꯦ
ꯑꯦ ꯅꯪꯕꯨ ꯅꯍꯥꯟꯒꯤ ꯈꯣꯡꯎꯨꯠ ꯀꯆꯥ ꯑꯃ ꯇꯨꯝꯕ꯭ꯔꯅꯦ
ꯋꯥꯔꯤ ꯂꯣꯡꯕ ꯆꯥꯕ ꯃꯇꯨꯡꯗꯗꯗꯤ ꯉꯁꯤꯗꯤ ꯀꯥꯂꯦꯟꯅꯤꯅ ꯁꯥꯏꯗꯅ
ꯁꯥꯕꯨꯗꯤ ꯁꯥꯏꯌꯦ ꯑꯩꯅ ꯍꯩꯅꯕꯔꯥ ꯁꯤꯅꯤꯗꯥ
ꯀꯩꯅ ꯅꯪ ꯍꯥꯏꯅꯤ ꯅꯥꯪꯒꯤꯖꯦ ꯀꯩ ꯍꯥꯏꯅꯤꯡ ꯅꯩꯖꯦ
ꯑꯁ ꯌꯥ ꯌꯥꯝ ꯃꯥꯟꯖꯗꯕꯗꯣ
ꯐꯖꯗꯦꯍꯦ
ꯂꯩꯔꯨ ꯂꯩꯔꯨ ꯃꯐꯝꯗ ꯇꯨꯕꯅꯤꯅ
ꯑꯣ ꯍꯣ ꯈꯣꯡꯒ ꯆꯥꯝꯃꯗ ꯀꯥꯎꯟꯇꯔ ꯀꯥꯎꯟꯇꯔ ꯀꯨꯏꯁꯟ ꯇꯧꯍꯜꯂꯛꯀꯦ ꯖꯗꯤ
ꯑꯦꯁ ꯆꯣꯟꯊꯣꯛꯄꯅꯤꯗ ꯐꯩꯗ ꯐꯩꯗ ꯆꯥꯝꯃ ꯆꯥꯝꯃꯗꯤ ꯐꯩꯗ ꯑꯩ ꯁꯦꯡ ꯑꯝꯗꯧ ꯃꯥꯟꯗꯕꯗꯣ
ꯁꯆ ꯁꯨꯡꯆꯥꯟ ꯆꯥꯝꯗꯕꯤ ꯅꯪ ꯂꯃꯥꯏ ꯇꯨꯝꯗꯣꯏ ꯁꯣꯛꯄꯗꯤ ꯈꯔ ꯆꯥꯕꯃ ꯇꯨꯝꯗꯕ ꯐꯠꯇ꯭ꯔꯣ
ꯑꯁ ꯕꯦꯔꯥ ꯀꯗꯔꯣ ꯅꯪꯒꯤ ꯗꯨꯗꯦ ꯑꯩꯗꯤ ꯏꯔꯨꯖ ꯂꯣꯏꯔꯦ
ꯉꯁꯥꯏꯗꯨꯖꯈꯤꯕ ꯑꯩꯒꯤꯁꯤꯅ ꯍꯧꯖꯤꯛ
ꯍꯧꯖꯤꯛꯀꯤ ꯍꯧꯖꯤꯛꯀꯤ ꯍꯧꯖꯤꯛꯀꯤ ꯏ ꯀ ꯍꯥꯏꯇꯥꯔꯦ ꯏꯔꯨꯖꯕꯒꯤ ꯐꯣꯡ ꯀꯥꯏꯗ꯭ꯔꯤ ꯍꯥꯏꯇꯥꯔꯦ
ꯑꯁ ꯑꯁ ꯌꯥꯔꯦ ꯌꯥꯔꯦ ꯌꯥꯔꯦ ꯉꯥꯏ ꯍꯌꯦꯡ ꯐꯕ ꯆꯠꯇꯔꯣ
ꯁꯒꯅꯤ ꯑꯗꯣ ꯍꯌꯦꯡ ꯆꯤꯡ ꯀꯥꯕꯁꯦ ꯑꯩ ꯌꯥꯎ ꯍꯥꯏꯈꯤꯕꯅꯤ ꯑꯩ ꯈꯪꯗꯦꯅ ꯇꯧꯏ
ꯄꯨꯡ ꯀꯌꯥꯗ ꯆꯠꯅꯤ ꯍꯥꯏꯒꯦ ꯃꯣꯏꯁꯦ ꯑꯌꯨꯛꯇ ꯆꯠꯁꯦ ꯍꯥꯏꯕ꯭ꯔꯥ ꯅꯠꯇ꯭ꯔꯒ ꯀꯃꯥꯏꯅꯣ
ꯁꯤꯡ ꯀꯥꯕꯁꯦ ꯑꯌꯨꯛꯇꯁꯨ ꯑꯗꯨꯝ ꯃꯥꯜꯂꯦ ꯃꯣꯏ ꯍꯌꯦꯡ ꯌꯨꯝ ꯍꯩꯊꯕ ꯈꯣꯠꯄꯅ ꯈꯠꯄꯅ ꯍꯌꯦ ꯍꯌꯦꯡ ꯌꯨꯝ ꯍꯩꯗꯅ ꯑꯗꯨꯝ ꯃꯥꯜꯂꯦ
ꯑꯌꯨꯛ ꯇꯕ ꯑꯌꯨ ꯑꯌꯨꯛꯇꯨ ꯊꯦꯡꯉꯗꯤ ꯎꯝ ꯑ ꯈ ꯐꯦꯁ ꯌꯥ
ꯑꯗꯨꯅꯦ ꯍꯌꯦꯡꯉꯤꯁꯦ ꯈꯪꯗꯦꯅꯦ
ꯀꯩ ꯆꯤꯡꯗꯅ ꯃꯣꯏ ꯍꯨ ꯍꯥꯏꯅꯈꯤꯕ ꯆꯤꯡꯕꯔꯣ
ꯁꯤꯡꯁꯦ ꯈꯪꯗꯦꯌꯦ ꯆꯤꯡ ꯀꯥꯕ ꯊꯤꯡꯉꯦ ꯍꯥꯏꯇꯥꯔꯖꯤꯛ
ꯀ ꯀ ꯂ ꯀꯅꯥꯒꯦ
ꯍꯥꯥ
ꯀꯅꯥ ꯍꯥꯏꯅꯣꯕ
ꯆꯤꯡ ꯀꯥꯕ ꯊꯤꯡꯉꯦ ꯍꯟꯗꯛ ꯅꯣꯇꯤꯁ ꯊꯣꯛꯈ꯭ꯔꯗꯣꯔꯤꯗꯤ
ꯍ ꯌꯦꯟꯔꯤꯗ
ꯊꯣꯛꯑꯅꯤ ꯊꯣꯛꯑ ꯍꯟꯗꯛꯤꯡ ꯀꯥ ꯌꯥꯔꯣꯏ ꯈꯣꯠꯂꯔꯣꯏ ꯅꯣꯇꯤꯁ ꯊꯣꯛꯈ꯭ꯔꯕꯅꯤ ꯀꯩꯅꯣꯒꯤ ꯑꯟꯗ ꯃꯣꯏ ꯏꯔꯥꯡ ꯈꯜꯂꯛꯑꯦꯅ
ꯑꯗꯨꯒꯕꯤꯖꯔ
ꯊꯥꯡꯃꯩꯕꯟ ꯆꯤꯡꯒꯗꯤ ꯌꯥꯗꯣꯏ ꯃꯥꯜꯂꯤꯗ ꯃꯣꯏ ꯍꯥꯏꯀꯤꯡꯒꯤ ꯆꯤꯡ ꯃꯌꯥꯝ ꯂꯩꯗꯅ ꯀꯥꯕ ꯈꯣꯠꯄ ꯀꯩꯅꯣꯒꯤ ꯍꯣꯏ ꯊꯥꯡꯃꯕꯟꯁꯤꯡꯗꯨꯗꯤ ꯍꯥꯏꯀꯤꯡꯒꯤ ꯆꯤꯡꯤꯡ ꯗꯦꯗꯔ
ꯑꯣ ꯑꯗꯨꯗꯤ ꯑꯗꯨꯝ ꯅꯃꯦ ꯀꯌꯥꯁ ꯅꯕꯤ ꯑꯗꯨꯝ ꯑꯣꯏ
ꯍꯣꯏ ꯊꯥꯡꯃꯩꯕꯟꯁꯤꯡꯗꯨꯗꯤ ꯅꯣꯔꯃꯦꯜ ꯑꯣꯏꯅ ꯑꯗꯨꯝ ꯈꯔ ꯀꯟꯁꯤꯗꯔꯗ ꯇꯧꯅꯕꯅꯦꯕ ꯑꯗꯣ ꯍꯥꯏꯀꯤꯡꯒꯤ ꯍꯥꯏꯔꯒꯅ ꯈꯔ ꯃꯄꯥꯟꯗ ꯀꯩꯅꯣꯗ ꯆꯤꯡꯗ ꯀꯩꯗ ꯂꯦꯛꯄꯤ ꯈꯣꯠꯄꯤ ꯇꯧꯕ ꯌꯥꯕꯁꯤꯡꯗꯣ ꯑꯗꯨꯝꯕ ꯑꯗꯨ ꯆꯤꯡꯗꯣꯏꯅꯦꯕ
ꯎꯝ ꯑꯗꯨ ꯃꯣꯏ ꯍꯌꯦꯡ ꯀꯥꯟꯅꯤ ꯍꯥꯏ ꯆꯤꯡꯗꯨ ꯀꯩꯅꯣ ꯆꯤꯡ ꯀꯔꯤꯝ ꯈꯪꯗꯕꯤꯗꯔ ꯃꯣꯏ ꯀꯥꯅꯤ ꯍꯥꯏꯁꯦ
ꯑꯩ ꯈꯪꯗꯦꯌꯦ ꯑꯩ ꯃꯣꯏ ꯋꯥꯔꯤ ꯁꯥꯟꯅꯗ꯭ꯔꯤꯌꯦ
ꯏ ꯐꯖꯗ ꯍꯥꯏ
ꯀ ꯇꯔ ꯃꯏꯜ ꯂꯣꯏꯇ ꯇ ꯏꯁꯩ ꯌꯦꯡꯉꯣ ꯆꯠꯅꯈꯤꯕꯅꯦ ꯑꯗꯨꯒꯤ
ꯀꯅꯥ ꯀꯅꯥ ꯅꯥꯎꯆꯥꯁꯨ ꯌꯥꯎꯈꯤꯕ꯭ꯔꯣ
ꯅꯨꯡꯎꯁꯥ ꯂꯩꯌꯦ ꯅꯨꯡꯎꯁꯥ ꯌꯥꯎꯗꯦ
ꯑꯥ
ꯑꯗꯨꯝ ꯃꯕꯥꯅꯤ ꯆꯠꯈꯤꯕꯅꯦ ꯃꯣꯏ ꯃꯃꯥꯟꯅꯕ ꯈꯔꯒ ꯇꯧꯔꯒ
ꯀꯩꯅꯣꯁꯨ ꯃꯥꯁꯨ ꯏꯚꯥꯏꯔꯦꯁꯟꯁꯨ ꯂꯩꯗꯣꯏꯔꯣ
ꯂꯩꯒꯅꯤ ꯃꯥꯁꯨ ꯍꯌꯦꯡ ꯍꯌꯦꯡ ꯍꯌꯦꯡ ꯍꯥꯏꯊꯗꯧ ꯃꯥꯜꯂꯦ ꯉꯁꯤꯗꯤ ꯍꯥꯏꯊꯔꯣꯏ ꯑꯣꯏꯔꯣꯏ
ꯎꯝ ꯃꯥꯏ ꯃꯃꯥꯟꯕꯤꯗꯨ ꯑꯗꯨꯗꯤ ꯅꯣꯏ ꯆꯟꯂꯣꯏ ꯆꯟꯒꯗ꯭ꯔꯣ
ꯃꯃꯥꯟꯅꯕꯁꯨ ꯀꯩꯅꯣ ꯇꯧꯋꯦ ꯍꯥꯏꯒꯨꯝ ꯇꯧꯋꯦ ꯑꯗꯣ ꯈꯪꯗꯦꯌꯦ ꯀꯩꯅꯣ ꯂꯥꯛꯑꯗꯤ ꯂꯩꯇꯥꯔꯦꯗꯅ ꯂꯥꯛꯑꯗꯤ ꯌꯥꯅ ꯌꯥꯅꯕ ꯂꯩꯇꯥꯔꯦ ꯆꯒ
ꯆ꯭ꯔꯒ ꯂꯥꯛꯆ ꯂꯒꯅ
ꯂꯥꯛꯑꯔꯣꯏꯗ ꯑꯗꯨꯗꯗꯤ ꯌꯥꯅ ꯌꯥꯅꯕ ꯅꯝꯁꯤꯜꯂꯒꯦ ꯍꯥꯏꯇꯥꯔꯦ ꯐꯧꯁꯤꯗ
ꯑꯣꯀꯦ ꯑꯣꯀꯦ ꯀꯩꯅꯣ ꯀ ꯎ
ꯑꯩꯩꯅ ꯀꯃꯗ ꯑꯇꯩꯁꯤꯡꯗꯨꯁꯨ ꯌꯥꯗꯕꯅꯤꯅ ꯀꯥꯏꯗ ꯑꯩꯗꯒꯤ ꯐꯥ ꯇꯥꯔꯒꯗꯤ ꯆꯍꯤ ꯑꯍꯨꯝ ꯍꯥꯏꯕ꯭ꯔ ꯃꯉꯥ ꯍꯥꯏꯕ꯭ꯔꯥ ꯊꯝꯅꯤ ꯈꯣꯠꯅꯤꯒ ꯍꯥꯏꯍꯧꯕꯅꯦ
ꯊꯝꯗ꯭ꯔꯁꯨꯕꯣ ꯃꯣꯏꯗꯣ ꯑꯗꯨ ꯍꯥꯏꯖꯤꯜꯂꯒ ꯀꯩꯅꯣ ꯊꯦꯡꯅꯔꯀꯥꯟꯗ ꯐꯥꯏꯟꯒ ꯂꯧꯗꯣꯏꯅꯦ
ꯐ ꯐꯟꯆꯥꯥꯅꯦ
ꯍꯪ ꯊ ꯆꯖꯤꯗꯨ ꯑꯣꯏꯔꯅꯦ ꯄꯩꯁꯥꯅ ꯄꯩꯁꯥ ꯄꯩꯁꯅ ꯄꯁ ꯥꯟꯖꯤ
ꯎꯝ ꯆꯥꯎꯕꯅꯦꯕ ꯐꯥꯏꯒꯗꯤ ꯌꯥꯝꯅ ꯆꯥꯎꯕꯅꯦ ꯍꯥꯏꯇꯥꯔꯦ ꯐꯥꯉꯗ
ꯍꯧꯖꯤꯁ ꯑꯗꯨ ꯁꯨꯝ ꯃꯌꯥꯝꯅ ꯀꯃꯟ ꯀꯥꯟꯅꯔꯤꯁꯦ ꯑꯃ ꯀꯩꯅꯣ ꯂꯩꯔꯦꯕ ꯑꯦ ꯆꯤꯡꯗ ꯈ꯭ꯋꯥꯏ ꯑꯍꯥꯟꯕ ꯀꯥꯟꯅꯕ ꯍꯧꯔꯛꯈꯤꯕ ꯆꯤꯡꯁꯦ ꯀꯩꯅꯣ ꯌꯧꯔꯝꯃꯅꯤꯅꯦ ꯀꯔꯤꯑꯕ ꯍꯥꯏꯗꯤ ꯁꯟꯁꯦꯠ ꯌꯦꯡꯕ ꯍꯧꯔꯤꯛꯁꯦ ꯑꯃ ꯀꯩꯅꯣꯗ ꯀꯩꯕ ꯉꯥꯔꯤꯌꯟ ꯂꯩ ꯑ ꯀꯣ
ꯑꯣ ꯃꯔ ꯌꯥ ꯆ
ꯈꯪꯕ꯭ꯔꯥ ꯄꯨꯅꯥꯅ ꯃꯗꯅꯦ
ꯐꯨꯅꯥꯜ ꯃꯔꯤꯡ
ꯑ ꯑꯗꯨ ꯑꯗꯨꯒꯤꯗꯨꯅ ꯍꯥꯟꯅ ꯍꯧꯔꯛꯄ꯭ꯔꯥ ꯀꯩꯝ ꯇꯧꯗꯅꯦ ꯆꯤꯡ ꯀꯥꯟꯅꯕ ꯍꯧꯕꯁꯦ
ꯎ ꯆꯤꯡꯀꯥꯕꯁꯦ ꯍꯧꯗꯦ ꯀꯩꯅꯣꯗꯤ ꯍꯧꯕꯅꯦ ꯁꯤꯒꯤ ꯊꯥꯡꯃꯩꯕꯟꯗꯒꯤ ꯍꯧꯔꯛꯄꯅꯦ ꯑꯣ ꯀꯩ ꯍꯥꯏ ꯇꯥꯔꯦ ꯐꯥꯁꯅꯦ ꯍꯥꯏ ꯇꯥꯔꯦ ꯁꯤꯅ
ꯣꯏ ꯀ ꯄꯥꯡ ꯆ
ꯑꯣ ꯃꯥꯅꯦ ꯃꯥꯅꯦ ꯑꯗꯨꯅꯦ ꯀꯦꯇꯔꯦ ꯃꯌꯥꯝꯅ ꯄꯨꯔꯥ ꯏꯅꯣꯠ ꯄꯤꯈꯤꯕꯁꯦ ꯐꯨꯅꯥꯟꯗꯨꯅꯤ
ꯑꯇꯩ ꯐꯨꯅꯥ ꯃꯔꯤꯝ ꯂꯩꯔꯦ ꯍꯅꯦ ꯑꯩꯈꯣꯏꯅ ꯃꯥꯏꯊꯤꯕ ꯄꯤꯔꯤꯕ ꯑꯁꯤ ꯆꯁꯤꯡꯖꯦꯔꯤ ꯀꯩꯅꯣ ꯀꯩꯅꯣ ꯌꯥꯎꯔꯦꯕꯣ ꯄꯨꯟꯁꯤꯂꯣꯡꯝ ꯑꯂꯤꯀꯥ
ꯄꯨꯟꯁꯤꯂꯣꯛ ꯄꯤꯈ꯭ꯔꯦ ꯀꯥꯂꯤꯀꯥ ꯄꯤꯈ꯭ꯔꯦ ꯊꯥꯡꯃꯩꯕꯟ ꯄꯤꯈ꯭ꯔꯦ ꯑꯗ ꯑꯇꯣꯞꯄꯗꯤ ꯄꯤꯗ꯭ꯔꯤꯕ
ꯈ ꯀꯁꯝ ꯆꯠ ꯕꯤꯔꯣꯖꯤ ꯃꯥꯅꯦꯗ
ꯆ ꯊꯔꯤꯗ ꯍꯣꯏꯗꯤ ꯊꯥꯡꯃꯣꯏꯕꯪꯒꯤꯗꯨꯗ ꯀꯌꯥ ꯑꯍꯨꯝ ꯃꯔꯤꯗ ꯆꯠꯂꯦ ꯆꯠꯂꯦ ꯑꯩꯈꯣꯏꯅ ꯊꯥꯡꯃꯣꯏꯕꯪꯒꯤꯗ ꯑꯗꯨꯗ ꯍꯟꯖꯤꯟ ꯍꯟꯖꯤꯟ ꯈꯛꯆꯟꯈꯤꯕ ꯑꯗꯨꯒꯤꯅꯤꯅ ꯊꯥꯡꯃꯩꯕꯟꯁꯤꯡꯗꯨꯗ ꯎꯝ ꯊꯧꯔꯝ ꯃꯤꯁꯤꯡꯗꯨꯗꯣ ꯍꯟꯖꯤꯟꯟꯅ ꯀꯥꯈꯤꯕꯅꯦꯕ ꯑꯗꯨꯅꯤ ꯆꯤꯡ ꯑꯣꯏꯅ ꯊꯥꯒꯗ ꯍꯥꯏꯇꯥꯔꯦ ꯑꯃꯨꯊꯪꯅ ꯍꯟꯖꯤꯟ ꯍꯟꯅ ꯀꯥꯕꯗꯤ ꯀꯃꯥꯏꯅ ꯆꯤꯡ ꯑꯣꯏꯅ ꯊꯥꯒꯗ
ꯀꯩꯅꯣ ꯄꯨꯡ ꯀꯌꯥꯗꯋꯥꯏꯔꯤꯁꯤꯦ ꯅꯠꯇ꯭ꯔꯒ ꯄꯨꯡ ꯀꯌꯥꯗꯋꯥꯏ ꯑꯣꯏꯁꯤꯒꯦ
ꯗꯦ ꯕ ꯑꯩ ꯊꯕꯛ ꯆꯠꯄꯁꯦ ꯅꯣꯡꯃꯒꯤ ꯃꯦꯟꯊꯣꯡꯅꯥꯏꯗꯦ ꯍꯥꯏꯇꯥꯔꯦ ꯃꯔꯝꯗꯤ ꯑꯩꯅ ꯅꯣꯡꯃꯒꯤ ꯎꯅꯒꯗꯕ ꯃꯤ ꯗꯣꯛꯇꯔꯗꯣ ꯗꯣꯛꯇꯔꯦ ꯑꯩꯅ ꯎꯅꯒꯗꯕ ꯃꯤ ꯗꯣ ꯑꯗꯨꯒꯤ ꯃꯍꯥꯛ ꯀꯣꯟꯅ ꯌꯦꯡꯉ ꯆꯠꯂꯇꯦꯕ
ꯑꯣꯏ ꯑꯩꯅ ꯄꯥꯝꯃꯤꯁꯦ ꯃꯣꯏꯅ ꯆꯠꯄ ꯆꯠꯄ ꯍꯥꯏꯁꯤꯗꯤ ꯑꯩꯈꯣꯏ ꯆꯠꯄ ꯍꯥꯏꯁꯦ ꯑꯩꯗꯤ ꯁꯤꯗ ꯀꯩꯅꯣ ꯇꯧꯅꯤꯡꯗꯦꯅꯦ
ꯀꯔꯤꯌꯥ
ꯍꯥꯏꯗꯤ ꯃꯐꯝ ꯑꯅꯧꯕ ꯆꯠꯅꯤꯡꯗ꯭ꯔꯣ ꯍꯥꯟꯅ ꯑꯔꯤꯕ ꯃꯐꯝ ꯑꯃꯗ ꯑꯗꯨꯝ ꯆꯠꯅꯤꯡꯗꯦ
ꯎꯝ ꯎꯝ
ꯆꯤꯡ ꯀꯥꯕ ꯊꯤꯡꯉꯦ ꯍꯥꯏꯁꯦ ꯑꯃꯨꯛ ꯍꯌꯦꯡ ꯑꯃꯨꯛ ꯐꯔꯛ ꯇꯥꯗꯅ
ꯑꯗꯣ ꯁ꯭ꯋꯥꯏꯒꯤꯗꯤ ꯌꯥꯔꯝꯃꯨꯗ꯭ꯔꯔꯤ ꯁꯤꯅꯦ ꯑꯩꯩꯅ ꯈꯜꯂꯤꯁꯦ
ꯍꯥꯥ
ꯁ꯭ꯋꯥꯏꯒꯤꯗꯨꯗꯤ ꯌꯥꯔꯝꯒꯗ꯭ꯔ ꯁꯤꯅꯤ ꯑꯩꯅ ꯍꯧꯖꯤꯛ ꯈꯜꯂꯤꯁꯦ ꯍꯥꯏꯗꯤ ꯑꯇꯣꯞꯄ ꯂꯪ ꯀꯩꯅꯣꯒꯤ ꯊꯦꯡ ꯇꯥꯔꯒꯁꯨ ꯁ꯭ꯋꯥꯏꯒꯤ ꯃꯆꯥ ꯃꯆꯥꯗꯨꯗꯤ ꯑꯩꯅ ꯌꯥꯔꯝꯗꯧ ꯃꯥꯟꯕ
ꯑꯗꯨ
ꯁ꯭ꯋꯥꯏꯒꯤ ꯃꯆꯥ ꯃꯆꯥ ꯂꯩꯕꯁꯤꯡꯗꯣ ꯑꯗꯨꯗꯤ ꯌꯥꯔꯝꯗꯧ ꯃꯥꯜꯂꯦꯕ ꯑꯗꯨꯒ ꯀ ꯀꯥꯒꯗꯣꯏ ꯑꯅ ꯊꯤꯉꯝꯗꯧ ꯃꯥꯜꯂꯦ ꯏꯪ ꯈ ꯑꯃꯗ
ꯑꯗꯨ ꯑꯩ ꯒꯥꯔꯤ ꯀꯥꯂꯗꯤ ꯀꯩꯁꯨ ꯊꯤꯉꯥꯝꯝꯗꯧ ꯋꯥꯂ ꯎꯝ ꯊ ꯅꯌꯥꯤꯁꯤꯦ ꯀꯗꯥ ꯑ ꯌꯥꯎꯒꯤꯁꯤ
ꯅꯣꯇꯤꯁ ꯊꯣꯛꯈꯤꯕ ꯅꯣꯇꯤꯁ ꯊꯣꯛꯈꯤꯕꯅꯤ ꯅꯍꯥꯛ ꯑꯩ ꯐꯦꯁꯕꯨꯛꯇ ꯎꯔꯝꯕꯅꯦ ꯑꯩ ꯐꯦꯁꯕꯨꯛ ꯀꯛꯈ꯭ꯔꯦꯅꯦ ꯐꯦꯁꯕꯨꯛꯇ ꯊꯦꯡꯅꯈꯤꯕꯅꯦꯕ ꯆꯤꯡ ꯀꯥꯕ ꯈꯣꯠꯄꯗ ꯀꯩꯅꯣ ꯇꯧꯔꯦꯅ ꯇ꯭ꯔꯦꯟꯗꯤꯡꯁꯨ ꯃꯌꯥꯝ ꯑꯣꯏꯔꯦꯗꯅꯀꯣ ꯑꯗꯨꯒꯤ ꯆꯤꯡꯉꯤ ꯈꯣꯠꯂ ꯇꯧꯈꯤꯕꯅꯦ
ꯆꯠꯁꯨ ꯆꯠꯅꯤꯡꯕ ꯑꯗꯨꯒ ꯆꯠꯇ꯭ꯔꯁꯨ ꯑꯃꯨꯛ ꯆꯠꯅꯤꯡꯕꯁꯤꯅ ꯑꯃꯨꯛ ꯌꯨꯝꯗ ꯁꯨꯝ ꯂꯩꯁꯤꯟꯕꯁꯨ ꯍꯣꯂꯤ ꯁꯣꯏ
ꯃꯥꯅꯦ ꯅꯪ ꯍꯦꯟ ꯀꯩꯝ ꯆꯠꯂꯣꯏꯗ꯭ꯔꯥ
ꯍꯥꯥ
ꯅꯪ ꯍꯌꯦꯡ ꯀꯔꯤꯝ ꯆꯠꯂꯣꯏꯗ꯭ꯔꯣ
ꯒꯅ
ꯑꯣ ꯑꯗꯨꯗꯤ ꯅ ꯑꯉꯥꯡ ꯒꯥꯔꯤ ꯇꯝꯕ ꯍꯥꯏꯐꯦꯠ ꯍꯧꯕꯤꯔꯝꯒꯦꯔꯣ ꯄꯨꯡ ꯀꯔꯤ ꯁꯪꯒꯗ꯭ꯔꯥ ꯍꯥꯥ
ꯅꯧꯁꯥꯔ ꯍꯥꯏ ꯍꯥꯏꯖ ꯑꯦ ꯅꯅꯥꯎꯁꯥ ꯁꯥꯏꯀꯜ ꯊ ꯍꯩꯏꯕ꯭ꯔꯥꯅꯦ
ꯍꯩ ꯍ
ꯍꯩ ꯍꯥꯏꯔꯥ
ꯎꯝ ꯕꯀꯦ ꯖꯨꯋꯥꯔ ꯑꯣꯏꯅ ꯁꯥꯏꯀꯠ ꯀꯩꯅꯣ ꯑꯗꯨ ꯍꯩꯕꯅꯤꯅ
ꯎꯝꯗ ꯍꯦ ꯁꯥꯏꯀꯦꯜ ꯀꯊ ꯍꯇꯥꯕ ꯃꯤ ꯂꯩꯔꯤ ꯇ ꯃ ꯉꯃꯦ
ꯎꯝ ꯍꯩꯕꯤꯅꯦ ꯍꯩꯕꯤꯅꯦ ꯑꯗꯨꯒ ꯍꯥꯏꯔꯗꯤ ꯌꯥꯝ ꯑꯗꯨꯅ ꯍꯥꯏꯐꯦꯠ ꯍꯧꯔꯝ ꯅꯪꯒꯤ ꯊꯥꯎꯗꯨꯕꯨꯗꯤ ꯑꯩ ꯑꯩ ꯈꯪ ꯇꯒ ꯇꯧꯕꯤꯔꯒꯦ
ꯑꯁ ꯊꯥꯎ ꯍꯣꯏ ꯍꯣꯏ ꯑꯗꯨꯕꯨꯗꯤ ꯑꯩ ꯍꯥꯏꯗꯤꯝ ꯅꯪ ꯀꯩꯅꯣ ꯇꯧꯍꯟꯒꯦ ꯍꯥꯏꯔꯕ ꯅꯨꯡꯖꯥꯛ ꯊꯕꯛ ꯇꯧꯍꯟꯒꯦ ꯍꯥꯏꯔꯕ ꯑꯩꯩ
ꯊꯕꯛ ꯇꯧꯕ ꯍꯥꯏꯁꯦ ꯒꯥꯔꯤ ꯊꯧꯕ ꯍꯥꯏꯁꯤꯃꯁꯨ ꯐ ꯀ ꯀꯥꯟꯅꯩꯗꯅ
ꯀꯥꯕꯨꯖꯤ ꯀꯥꯅ ꯍꯩꯕꯗꯤ ꯀꯥꯟꯅꯗꯕ ꯂꯩꯇꯦ ꯍꯥꯏꯕꯗ
ꯃꯥꯅꯦ ꯅꯨꯄꯤ ꯅꯠꯇꯅꯤꯅ ꯅꯨꯄꯥꯁꯤ ꯌꯥꯔꯤꯒ ꯂꯣꯏ ꯍꯩꯁꯟꯒꯗꯕꯅꯤ ꯑꯗꯨꯅ ꯍꯩꯖꯜꯍꯜꯂꯒꯦꯁꯅꯦ ꯑꯅ ꯈꯜꯂꯤ
ꯑꯒꯣ ꯂꯩꯗꯤ ꯌ ꯆꯠꯈꯤꯕ꯭ꯔꯣ
ꯑ ꯃꯥ ꯀꯔꯤꯌꯥ
ꯑ ꯏꯚꯥ ꯈꯠꯇ ꯍꯣꯏꯁꯨ ꯂꯥꯛꯑꯦ ꯑꯗꯨꯗꯒꯤ ꯀꯩꯅꯣꯁꯨ ꯁꯪꯗ ꯀꯩꯅꯣꯁꯨ ꯇꯧꯔꯦ ꯊꯥꯛ ꯇꯧꯗꯤ
ꯁꯤ ꯂꯥꯛꯑꯔꯣꯏꯕ
ꯃꯦ ꯁꯥꯁꯇ꯭ꯔꯒ ꯆꯥꯁꯤꯟꯕꯤ ꯑꯦꯛꯇ ꯅꯕꯤ
ꯑꯣ ꯂꯥꯛꯅꯤ ꯍꯥꯏꯒꯦꯗ ꯂꯥꯛꯑꯔꯣꯏ ꯍꯥꯏꯕ꯭ꯔꯣ
ꯂꯥꯛꯔꯨꯌꯦ ꯆꯦꯁꯨ ꯄꯨꯟꯅ ꯆꯥꯛ ꯆꯔꯤ
ꯑꯣ ꯑꯗꯨ ꯑꯗꯨꯝ ꯂꯦꯛꯅꯤ ꯍꯥꯏꯔꯕ
ꯌꯦꯁ
ꯑꯣ ꯌꯨꯝ ꯆꯪꯗꯕꯤꯗ
ꯀ ꯌꯦꯚ ꯗꯦꯕ ꯆꯕꯗꯨ ꯑꯗꯣ ꯃꯣꯏ ꯅꯨꯄꯥꯈꯩꯗꯤ ꯆꯪꯉꯣꯏꯗꯧꯔ ꯅꯣꯏ ꯅꯨꯄꯤꯈꯩ ꯆꯪꯉꯁꯨ
ꯑꯣ ꯑꯣꯔꯤꯖꯤꯅꯦꯜ ꯌꯨꯔꯤꯟ ꯑꯗꯨꯗ
ꯑꯦ ꯑꯩꯈꯣꯏꯅ ꯑꯨꯛꯇꯪ ꯆꯠꯆꯒꯦ ꯈꯜꯂꯤ ꯀꯥꯟꯗ ꯃꯣꯏ ꯕꯦꯛꯇ ꯗ꯭ꯔꯤꯝ ꯕꯦꯒꯛꯇꯨ ꯌꯧ ꯂꯩꯔꯅꯤꯃꯥꯏꯅ
ꯃꯥꯅꯦ ꯀꯂꯤꯅꯦꯠꯇ ꯍꯧꯁꯤꯔꯤ ꯃꯣꯏ ꯀꯩꯅꯣꯔꯣ ꯒꯥꯔꯤ ꯁ ꯆꯈꯔꯣ
ꯎ
ꯍꯥꯥ
ꯎꯝ ꯎꯝ ꯎꯝ ꯎꯝ ꯇꯥꯏ
ꯒꯥꯔꯤꯆꯧꯕ ꯆꯠꯈ꯭ꯔꯤꯔꯣ
ꯑꯩꯉꯣꯟꯗꯥ ꯔꯥ ꯅꯪꯅ ꯍꯪꯏꯁꯨ
ꯑꯧ ꯃꯥꯅꯦ
ꯎ ꯆꯧ ꯈ ꯑꯊꯁ ꯇ ꯍꯥꯏ ꯏꯗꯤ ꯍꯥꯏ ꯀꯂ
ꯌꯥꯏꯔꯦ ꯌꯥꯔꯦ ꯑꯆꯧꯕꯣꯏꯗꯤ ꯑꯩ ꯃꯆꯥꯗ ꯆꯠꯈꯤꯒꯁꯦ ꯎꯝ
ꯑꯣꯗ꯭ꯔꯦꯕ ꯑ ꯑꯩꯈꯣꯏ ꯇꯃꯣꯏꯖꯈꯤꯕꯗꯒꯤ ꯁꯨꯡꯊꯧꯕ ꯇꯧꯗ꯭ꯔꯦ
ꯑꯣ ꯍꯣ ꯐꯔꯦ ꯐꯔꯦ ꯀꯩꯅꯣ ꯇꯧꯔꯣ ꯅꯪꯁꯨ ꯄꯣꯊꯥꯖꯔꯣ ꯑꯗꯨꯗꯤ ꯑꯗꯣ ꯍꯌꯦꯡ ꯀꯩꯅꯣ ꯀꯥꯄꯤꯩꯗꯣ ꯑꯗꯣ ꯐꯥꯎꯅꯔꯁꯦ ꯑꯩ ꯑꯌꯨꯛꯇ
ꯑꯌꯨꯛꯇ ꯍꯥꯏꯁꯦ ꯑꯌꯨꯛꯛꯇꯗꯤ ꯊꯦꯡꯉꯒꯗꯤ ꯄꯨꯡ ꯃꯉꯥ ꯇꯔꯨꯛꯇꯒꯗꯤ ꯐꯣꯟ ꯇꯧꯔꯛꯀꯦ
ꯅꯪ ꯀꯩꯅꯣ ꯇꯧꯔꯣꯅꯦ ꯐꯣꯟꯗꯨꯣ ꯅꯪ ꯑꯣꯛꯔ ꯀꯦ ꯈꯔ ꯂꯩꯈꯠꯂꯒ ꯊꯝꯃꯨꯅꯦ ꯄꯤꯉꯥꯡꯦꯗ ꯐꯣꯜ ꯊꯔ ꯇꯝꯃꯤꯅ ꯇꯂꯅ
ꯑꯦꯁꯂꯦ ꯊꯗꯤꯦ ꯋꯥ
ꯅꯪ ꯐꯣꯟ ꯇꯧꯕꯤꯕ ꯄꯥꯏꯗꯦꯅꯦ
ꯑꯗꯤ ꯇꯕꯩ ꯋꯥꯒꯅꯤ ꯀꯅꯤ
ꯌꯦ ꯃꯣꯔ ꯐꯣꯟ ꯀꯩ ꯍꯥꯏꯇꯥꯔꯦ ꯂꯩꯅꯨꯡꯗꯣ ꯔꯤꯡꯒꯣꯟꯈꯤꯅꯤ
ꯑꯗꯨꯗꯤ ꯍ ꯑꯗꯨ ꯄꯨꯡ ꯌꯥꯝ ꯊꯤꯅ ꯑꯣꯏ ꯆꯠꯄꯨꯁꯤꯀꯣ ꯗꯤ ꯌꯥꯎꯗꯦ ꯑꯩꯅ ꯄꯥꯝꯃꯤꯁꯦ
ꯀꯔꯤꯦ
ꯑꯩꯅ ꯄꯥꯝꯃꯤꯁꯦ ꯑꯌꯨꯛ ꯉꯟꯇꯥꯒꯤ ꯀꯩꯅꯣꯗꯣ ꯎꯕ ꯆꯠꯂꯒ ꯁꯟ ꯔꯥꯏ ꯀꯩꯀꯥꯗꯔꯤꯕ ꯌꯦꯡꯉꯨꯕ
ꯎꯝ ꯑ ꯀꯩꯅꯣ ꯇꯧꯁꯦ ꯑꯩ ꯁꯁꯨ ꯍꯥꯏ ꯉꯝꯗꯌꯦ ꯀꯩ ꯍꯥꯏꯇꯥꯔꯦ ꯑꯩꯁꯦ ꯍꯌꯦꯡ ꯏꯟꯇꯔꯦꯁ ꯂꯩꯕ ꯅꯠꯇꯦꯕ ꯃꯔꯝꯗꯤ ꯃꯣꯔꯅꯤꯡꯅꯤꯅꯀꯣ ꯃꯣꯔꯅꯤꯡ ꯁꯤꯤ ꯌꯥꯗꯦꯕ ꯇꯃꯛꯇꯌꯥ ꯀꯅꯗ꯭ꯔꯦ ꯁꯦꯇꯔꯗꯤꯦꯖ ꯑꯩ ꯀꯦꯇꯥ ꯔꯦ ꯑꯩ ꯊꯕꯛ ꯈꯔ ꯆ ꯅꯨꯃꯤꯠꯅꯦꯕ ꯃꯔꯝꯗꯤ ꯁꯇꯔꯗꯦꯁꯤꯗ ꯀꯩ ꯍꯥꯏꯇꯥꯔꯦ ꯅꯍꯥꯟꯈꯩ ꯇꯥꯟꯖꯥ ꯐꯪꯗꯕ ꯈꯔ ꯁꯇꯔꯗꯦꯗ ꯐꯪꯕꯀꯣ ꯑꯗꯨꯒꯤ ꯁꯤ ꯅꯨꯃꯤꯠꯁꯤꯗꯤ ꯈꯔ ꯆꯤꯜꯂꯦꯕ ꯑꯩꯉꯣꯟꯗ ꯑꯩꯒꯤꯁꯨ ꯈꯔꯇꯔ ꯃꯔꯨ ꯑꯣꯏꯕ ꯃꯤ ꯑꯣꯏꯕ ꯑꯩꯒꯤꯗꯣ ꯑꯗꯨ ꯊꯥꯡꯁꯤꯅꯠꯇꯗꯤ ꯌꯥꯗꯕ ꯃꯟꯗꯦꯗꯩꯅ ꯐ꯭ꯔꯥꯏꯗꯦꯐꯥꯎꯒꯤ ꯁꯨꯡꯌꯥꯥꯏ ꯌꯥꯗꯕ ꯍꯥꯏꯇꯥꯔꯦ ꯑꯗꯣ ꯊꯥꯡꯁꯤꯗꯤ ꯌꯥꯕꯅꯤꯅ ꯑꯗꯨꯅꯤꯗ
ꯎꯝ ꯑꯗꯤ ꯅꯗꯤ ꯆ
ꯏꯁꯇꯨꯗꯦꯟꯈꯣꯏꯗꯤ ꯀꯩꯗꯧꯔꯅꯤ ꯁꯒꯨꯝꯕ ꯃꯔꯨ ꯑꯣꯏꯕꯕꯁꯤ ꯈꯔ ꯃꯥꯡꯍꯟꯕ ꯌꯥꯗꯦ ꯍꯥꯏꯇꯥꯔꯦ
ꯃꯥꯅꯦ ꯃꯥꯅꯦ ꯎꯝ ꯃꯍꯟ ꯄꯀꯥꯟꯗ ꯑꯦꯧꯔꯣꯏ ꯊꯅꯤ
ꯃꯥꯅꯦ ꯏꯁꯇꯨꯗꯦꯟ ꯑꯣꯏꯁ ꯇꯥꯔꯒꯁꯨ ꯑꯩꯈꯣꯏ ꯁꯨꯝꯕꯁꯦ ꯊꯥꯒꯠꯅꯦ ꯈꯟꯖꯔꯤꯅꯦꯕ ꯑꯩꯗꯤ ꯏꯁꯇꯨꯗꯦꯟꯅꯤꯅ ꯀ ꯀ ꯍꯥꯏꯇꯥꯔꯦ ꯏꯁꯥꯒꯤ ꯏ ꯊꯧꯗꯤ ꯏꯊꯧ ꯑꯃ ꯂꯧꯕ ꯍꯧꯔꯤꯅꯦ ꯍꯥꯏꯇꯥꯔꯦ ꯐꯔꯦ ꯍꯌꯦꯡ ꯀꯩꯅꯣ ꯇꯧꯔꯁꯦ